ꯍꯜꯂꯣ ꯇꯥꯏ ꯇꯥꯏ
ꯄꯨꯡ ꯀꯌꯥ ꯀꯌꯥꯗ ꯇꯨꯝꯒꯦ ꯅꯪꯗꯤ ꯌꯥꯝ ꯊꯦꯡꯉꯦ
ꯑꯣ ꯇꯃ ꯑꯣ ꯄꯨꯡ ꯇꯥꯕ꯭ꯔꯣ
ꯇꯥꯌꯦ ꯇꯥꯌꯦ
ꯇꯔꯥ ꯃꯊꯣꯏ ꯏꯂꯚꯦꯟ
ꯂꯂꯦꯚꯦꯟ
ꯌꯥ ꯁ
ꯍꯧꯖꯤꯛꯇꯤ ꯏꯂꯚꯦꯟ ꯍꯦꯜꯂꯦꯅ
ꯍꯣꯏ
ꯇꯨꯝꯅꯤꯡꯗ꯭ꯔꯤꯔꯕ
ꯍ ꯇꯨꯝ ꯅꯅꯤꯗ꯭ꯔꯤ
ꯍꯌꯦꯡ ꯅ ꯀ꯭ꯂꯥꯁ ꯄꯨꯡ ꯀꯌꯥꯗꯒꯤ
ꯍꯌꯦ ꯄꯨꯡꯟ ꯇꯔꯥꯗ ꯄꯨꯡꯟ
ꯑꯗꯨ ꯑꯗꯨꯗꯤ ꯅꯣꯏꯗꯤ ꯊꯦꯡꯉꯤꯅꯀꯣ ꯄꯨꯡ ꯇꯔꯥ ꯍꯥꯏꯔꯗꯤ
ꯍꯣꯏ
ꯎꯝ ꯑꯗꯨꯝ ꯍꯣꯁꯇꯦꯜꯗꯤ ꯀꯣꯂꯦꯖꯀꯤ ꯑꯣꯏꯕ꯭ꯔꯥ ꯅꯠꯇ꯭ꯔꯒ ꯄ꯭ꯔꯥꯏꯚꯦꯠ ꯑꯣꯏꯕ
ꯄ꯭ꯔꯥꯏꯚꯦꯠꯅꯦ
ꯑꯣ ꯀꯥꯌꯥꯝ ꯂꯥꯞ ꯀꯦꯕ ꯀꯩꯅꯣ ꯀꯣꯂꯦꯖ ꯀ
ꯍꯥ
ꯀꯣꯂꯦꯆ ꯀ ꯀꯌꯥꯝ ꯂꯥꯞꯀꯦ
ꯎꯝ ꯀꯣꯂꯦꯖ ꯑꯗꯨꯒ ꯍꯣꯁꯇꯦꯜꯗꯤ ꯑ ꯕꯤꯜꯗꯤꯡ ꯑꯃꯗ ꯂꯩ
ꯑꯣ ꯑꯗꯨꯝ ꯌꯥꯝ ꯐꯥꯔ ꯋꯦꯗꯤ ꯅꯠꯇ꯭ꯔꯦꯀꯣ ꯌꯥꯝ ꯂꯥꯞꯄꯗꯤ ꯅꯠꯇꯦꯕ ꯎꯝ ꯑꯗꯨꯝ ꯋꯥ ꯋꯀꯤꯡ ꯗꯤꯁꯇꯦꯟꯁꯇꯅꯦꯀꯣ ꯑꯗꯨꯗꯤ ꯅꯪꯒꯤꯗꯤ ꯌꯥꯝ ꯅꯨꯡꯉꯥꯏꯔꯦꯅ ꯌꯥꯝ ꯂꯥꯞꯄꯁꯨ ꯑꯣꯏꯗ꯭ꯔꯦ ꯈꯣꯡꯅꯁꯨ ꯆꯠꯄ ꯌꯥꯔꯦ
ꯍꯣꯏ
ꯑꯗꯣ ꯅꯪ ꯍꯥꯏꯗꯤ ꯑ ꯀꯃꯥꯏ ꯍꯥꯏꯇꯥꯔꯦ ꯅꯪꯒꯤ ꯅꯪꯒꯤ ꯀꯩꯅꯣꯁꯤꯡꯗꯤ ꯇꯨꯝꯈ꯭ꯔꯕꯣ ꯔꯨꯝꯃꯦꯠꯁꯤꯡꯗꯤ ꯍꯜꯂꯣ ꯍꯜꯂꯣ ꯇꯥꯕ꯭ꯔꯣ ꯍꯜꯂꯣ ꯍꯜꯂꯣ